ꯍꯜꯂꯣ ꯇꯥꯏꯌꯦ ꯕꯩ
ꯅꯪ ꯀꯩ ꯇꯧꯔ ꯂꯩꯕ꯭ꯔꯣ ꯍꯧꯖꯤꯛꯀꯥꯟ
ꯑꯩꯁ ꯀ꯭ꯔꯤꯁꯨ ꯇꯧꯗꯦꯗ ꯑꯗꯨꯝ
ꯆꯥꯛ ꯆꯥꯔꯕꯣ
ꯍꯣꯏ ꯆꯥꯂꯦ
ꯀꯔꯤ ꯏꯟꯁꯥꯡ ꯆꯥꯔꯒꯦ ꯉꯁꯤꯗꯤ
ꯑꯁ ꯉꯁꯤꯗꯤ ꯑꯥꯂꯨꯗꯜ ꯆꯥꯏꯗ ꯑꯂꯨꯗꯜ ꯆꯥꯌꯦꯕ
ꯍꯥꯑꯣ ꯍꯥꯎꯋꯦꯅꯦ ꯑꯗꯨꯗꯤ
ꯍꯣꯏꯅꯦ ꯍꯥꯎꯋꯦ ꯍꯥꯏꯕ ꯇꯥꯔꯦꯅꯦ ꯍꯧꯗ꯭ꯔꯁꯨ
ꯀꯅꯥꯅ ꯊꯣꯡꯕ꯭ꯔꯥ
ꯅꯨꯄꯤ ꯑꯃꯅ ꯊꯣꯡꯕꯅꯤ ꯃꯥꯒꯤ ꯃꯤꯡꯗꯤ ꯈꯪꯗꯦꯗ
ꯑꯁ ꯑꯗꯨꯗꯤ ꯍꯧꯔꯝꯃꯅꯦ ꯅꯣꯏ ꯑꯈꯣ ꯑꯩꯈꯣꯏꯗ ꯀꯣꯢꯔ ꯀꯣꯏꯔꯛꯑꯔꯣꯏꯗ꯭ꯔꯣ
ꯍꯣꯔꯦꯟ ꯀꯣꯢꯔꯛꯑꯒꯦꯗ ꯄꯨꯡ ꯇꯔꯥꯒꯨꯝꯕ ꯃꯇꯝꯗꯁꯨ ꯑ ꯇꯔꯥꯒꯨꯝꯕꯗ ꯀꯣꯢꯔꯛꯑꯒꯦꯕ
ꯅꯣꯏꯗꯤ ꯆꯥꯔꯦ
ꯑꯗꯨ ꯅꯪꯒꯤꯗꯤ ꯀꯃꯥꯏ ꯇꯧꯒꯅꯤ ꯅꯪꯒꯤ ꯀꯣꯂꯦꯖꯒꯤ ꯑꯦꯗꯃꯤꯁꯟꯗꯤ
ꯑꯁ ꯑꯗꯨ ꯆꯞ ꯆꯥꯗꯤ ꯈꯪꯗꯦꯗ ꯑꯗꯨ ꯄꯩꯁꯥ ꯅꯤꯔꯒ ꯄꯩꯁꯥ ꯐꯪꯔꯗꯤ ꯑꯗꯨ ꯇꯧꯅꯤ ꯑꯗꯨ ꯐꯪꯗ꯭ꯔꯗꯤ ꯎꯄꯥꯏ ꯂꯩꯇꯦꯅꯦ ꯑꯗꯨ ꯅꯤꯗꯤ ꯅꯤꯕ ꯇꯥꯔꯦꯅꯦ ꯑꯗꯨ ꯌꯦꯡꯁꯤꯅꯦ ꯍꯌꯦꯡ ꯄꯨꯡ ꯇꯔꯥ ꯇ꯭ꯔꯥ ꯑꯣꯏꯗ꯭ꯔꯗꯤ ꯑ ꯄꯨꯡ ꯑꯅꯤꯒꯨꯝꯕꯗ ꯄꯩꯁꯥ ꯐꯪꯔꯗꯤ ꯑꯗꯨ ꯑꯦꯠꯃꯤꯁꯟ ꯇꯧꯅꯤ ꯍꯥ ꯈꯪꯗꯦ ꯆꯠꯇ꯭ꯔꯗꯤ ꯈꯪꯗꯦ ꯑꯗꯨ ꯑꯩꯒꯤ ꯏꯄꯥꯅ
ꯅꯤꯗꯤ ꯅꯤꯒꯅꯤ ꯍꯥꯏꯌꯦ ꯑꯗꯨ ꯃꯥꯖꯨ ꯆꯞ ꯆꯥꯗꯤ ꯈꯪꯗꯦꯕ ꯑꯗꯨꯒꯤ ꯀꯟꯐ꯭ꯌꯨꯖ ꯑꯗꯨꯝ ꯂꯩꯌꯦꯗ ꯍꯧꯖꯤꯛꯗꯤ
ꯍꯥꯜꯂꯣ ꯃꯣꯏꯒꯤ ꯃꯣꯏꯒꯤꯁꯨ ꯅꯦꯠꯋꯥꯛꯁꯨ ꯂꯥꯛꯇꯦ ꯍꯥꯢꯌꯦ ꯀꯃꯥꯏꯅ ꯄꯩꯁꯥꯒꯨꯝꯕ ꯊꯥꯔꯛꯀꯅꯤ
ꯂꯧꯗ ꯆꯠꯈ꯭ꯔꯗꯤ ꯅꯦꯋꯥꯛꯁꯨ ꯐꯪꯕꯅꯤ ꯑꯗꯨ ꯃꯉꯣꯟꯗꯗꯤ ꯄꯩꯁꯥꯗꯤ ꯍꯧꯖꯤꯛꯗꯤ ꯂꯩꯇꯦꯕ ꯑꯗꯨ ꯃꯥꯅ
ꯃꯤꯒꯤ ꯃꯤꯉꯣꯟꯗꯒꯤ ꯂꯧꯅꯕ ꯍꯥꯏꯕꯤꯒꯗꯧꯕ
ꯍꯣꯏ
ꯐꯔꯦ ꯐꯔꯦꯅ ꯑꯗꯨ ꯍꯌꯦꯡꯗꯤ ꯑꯗꯨꯝ ꯆꯠꯃꯤꯟꯅꯁꯨ ꯆꯠꯃꯤꯟꯅꯔꯒ ꯑꯩꯅꯁꯨ ꯌꯥꯕꯗꯣ ꯑꯗꯨꯝ ꯍꯥꯏꯕꯤꯒꯦ ꯑꯩ ꯍꯥꯏꯔꯗꯤ ꯑꯗꯨꯝ ꯌꯥꯒꯗꯧꯅꯦ ꯃꯣꯏ
ꯍꯣꯏꯅꯦ ꯅꯪ ꯅꯪꯕꯨꯗꯤ ꯈꯪꯕꯒꯤꯀꯣ ꯅꯍꯥꯟ ꯂꯩꯈ꯭ꯔꯕꯤꯌꯦ
ꯍꯣꯏ ꯑꯩ ꯑꯩꯒꯤ ꯈꯨꯠꯇ ꯂꯩꯕꯅꯤꯍꯦ ꯃꯣꯏ ꯑꯗꯤꯝꯗ ꯑꯗꯤꯝ ꯖꯥꯇꯤꯗꯤ ꯑꯩꯒꯤ ꯈꯨꯠꯇꯅꯤ ꯑꯩꯒꯤ ꯈꯨꯠꯇ
ꯍꯣꯏꯅꯦ ꯍꯣꯏꯅꯦ ꯆꯨꯝꯃꯤꯅꯦ ꯅꯪ ꯉꯁꯤꯁꯨ ꯅꯪ ꯉꯁ ꯉꯁꯤꯁꯨ ꯅꯣꯡ ꯆꯠꯂ ꯆꯠꯂꯗꯤꯀꯣ ꯃꯣꯏ ꯃꯣꯏꯅ ꯐꯤ ꯐꯤꯒꯨꯝꯕꯗꯤ ꯑꯥ ꯃꯦꯁ ꯁꯤꯒꯨꯝꯕꯗꯤ ꯑꯗꯨꯝ ꯑꯗꯨꯒꯨꯝꯕꯗꯤ ꯑꯥ ꯀꯣꯟꯅ ꯄꯤꯕ ꯌꯥꯏꯌꯦꯕ ꯑꯗꯨ ꯃꯣꯏ ꯅꯪ ꯆꯠ ꯇꯕꯒꯤ ꯃꯣꯏꯅ ꯑꯗꯨꯝ ꯐꯣꯔꯁꯒꯨꯝꯕꯅ ꯑꯗꯨ ꯀꯝꯄꯜꯁ꯭ꯔꯤꯒꯨꯝꯕꯅ ꯍꯪꯈ꯭ꯔꯦꯅꯦ ꯑꯗꯨ ꯑꯩꯈꯣꯏꯖꯨ ꯎꯄꯥꯏ ꯂꯩ ꯀꯦ ꯑꯗꯨ ꯌꯥ ꯌꯥꯔꯗꯤ ꯑꯗꯨ ꯊꯥ ꯂꯣꯏꯔꯒ ꯄꯤꯒꯦ ꯍꯥꯏ ꯍꯥꯏꯕꯅꯤ ꯑꯗꯨ ꯃꯣꯏꯅ ꯌꯥꯄꯤꯗꯕꯀꯣ
ꯌꯥꯇꯦ ꯌꯥꯇꯦ ꯍꯥꯏꯕ ꯀ꯭ꯔꯤ ꯍꯥꯏꯕ꯭ꯔꯣ
ꯍꯣꯏ ꯌꯥꯗꯦ ꯌꯥꯗꯦ ꯍꯥꯏꯌꯦ ꯑꯗꯨ ꯅꯍꯥꯟꯗꯤ ꯑꯗꯨꯃꯥꯏꯅ ꯇꯧꯕꯁꯨ ꯌꯥꯏ ꯑꯗꯣ ꯍꯟꯗꯛꯗꯤ ꯑꯗꯨꯃꯥꯏꯅ ꯇꯧꯕ ꯑꯥ ꯌꯥꯔꯣꯏ ꯍꯩꯌꯦꯅꯦ ꯑꯥ ꯅꯨꯄꯥ ꯁꯔ ꯍꯥꯏꯕ ꯇꯥꯔꯦ ꯑꯗꯨ ꯀꯥꯎꯟꯇꯔꯅꯀꯣ
ꯑꯣ ꯍꯟꯗꯛꯇꯤ ꯌꯥꯗꯦ ꯍꯥꯏꯕ꯭ꯔꯥ
ꯍꯣꯏ ꯑꯗꯨꯃꯥꯏꯅ ꯍꯥꯏꯌꯦ
ꯑꯗꯨ ꯍꯣꯏ ꯃꯣꯏꯒꯤ ꯔꯨꯜ ꯑꯦꯟ ꯔꯤꯒꯨꯂꯦꯁꯟꯒꯨꯝꯕ ꯆꯦꯟꯖ ꯇꯧꯔꯗꯤ ꯑꯈꯣꯏꯁꯨ ꯎꯄꯥꯢ ꯂꯩꯇꯦꯗ
ꯑꯥ ꯑꯩꯁ ꯑꯩꯠ ꯑꯦ ꯈꯪꯇꯦꯗꯥ ꯑꯗꯨ ꯐꯖꯅ ꯍꯥꯏꯔꯗꯤ ꯌꯥꯗꯤ ꯌꯥꯕꯤ ꯌꯥꯕꯤꯒꯦꯔꯥ ꯑꯗꯨ ꯌꯥꯕꯤꯕꯁꯨ ꯌꯥꯏꯗ ꯐꯖꯟꯅ ꯋꯥꯔꯤ ꯁꯥꯔꯗꯤꯀꯣ
ꯑꯗꯨꯒꯤ ꯋꯥꯔꯗꯦꯟ ꯋꯥꯔꯗ ꯋꯥꯔꯗꯦꯟ ꯋꯥꯔꯗꯦꯟ ꯋꯥꯔꯗꯦꯟ ꯂꯩꯔꯗꯤ ꯈꯔ ꯐꯒꯗꯧꯕ ꯑꯗꯨꯒꯤ ꯀꯥꯎꯟꯇꯔꯒꯤ ꯃꯤꯒꯁꯨ ꯑꯩꯁꯨ ꯐꯖꯅ ꯈꯪꯅꯕꯗꯤ ꯑꯣꯏꯗꯦꯅꯦ
ꯑꯗꯨ ꯀꯥꯎꯟꯇꯔꯒꯤ ꯊꯣꯡꯗꯤ ꯍꯥꯡꯔꯒ ꯂꯩꯌꯦ ꯑꯗꯨ ꯃꯥꯕꯨ ꯎꯗꯕꯀꯣ
ꯑꯣ ꯅꯍꯥꯟꯒꯤ ꯁꯥꯔꯕꯨꯗꯨꯔꯥ
ꯍꯣꯏ
ꯑꯗꯨꯒ ꯑꯗꯨ ꯅꯨꯄꯤ ꯑꯃꯒ ꯅꯨꯄꯥ ꯑꯃ ꯐꯝꯔꯒ
ꯅꯠꯇꯦ ꯅꯨꯄꯥ ꯑꯃ ꯐꯝꯔꯒ ꯂꯩꯌꯦ ꯑꯗꯨ ꯃꯣꯏ ꯑꯅꯤꯅ ꯑꯗꯨꯃꯥꯏꯅ ꯍꯥꯏꯌꯦꯕ ꯌꯥꯔꯣꯏ ꯍꯥꯏꯕꯒꯤꯒꯣ
ꯅꯨꯄꯤ ꯑꯃꯁꯨ ꯂꯩꯔꯝꯕ꯭ꯔꯥ ꯑꯗꯨꯗ
ꯅꯨꯄꯤꯕꯨꯗꯤ ꯎꯗꯦꯗ ꯑꯩ
ꯍꯣ ꯅꯨꯄꯥ ꯅꯨ ꯅꯨ ꯍꯥ ꯅꯨꯄꯥ ꯑꯅꯤ ꯂꯩꯔꯝꯕ꯭ꯔꯥ ꯑꯗꯣ ꯑꯃꯔꯥ ꯑꯅꯤꯔꯥ
ꯑꯅꯤ ꯂꯩꯌꯦ
ꯀꯣꯅꯔ ꯀꯣꯅꯔ ꯑꯥ ꯑꯃꯅ ꯁꯦꯟꯇꯔꯗ ꯑꯃꯅ ꯌꯦ ꯀꯣꯅꯔꯗ
ꯍꯣꯏ ꯍꯣꯏ ꯍꯣꯏ
ꯄꯥꯈꯪ ꯑꯣꯏꯔꯝꯒꯅꯤꯗ ꯑꯗꯨ ꯑꯍꯟ ꯑꯣꯏꯔꯁꯨ ꯌꯥꯝ ꯑꯍꯟ ꯑꯍꯟ ꯑꯣꯏꯗ꯭ꯔꯤꯌꯦꯕ ꯃꯣꯏꯅꯤꯖꯦ
ꯍꯣꯏ ꯍꯣꯏ ꯌꯨꯝꯗꯤ ꯄꯥꯟꯈ꯭ꯔꯕꯅꯤ ꯅꯨꯄꯤ ꯊꯤꯔꯕ ꯃꯤꯅꯦ ꯑꯗꯨꯁꯨ ꯃꯥ ꯃꯣꯏꯗꯤ ꯀ꯭ꯔꯤꯁꯨ ꯍꯪꯁꯨ ꯈꯪꯗꯕꯅꯤ ꯑ ꯃꯤꯅ ꯁꯨꯃꯥꯏꯟ ꯇꯧꯑꯣ ꯁꯨꯃꯥꯏꯟ ꯇꯧꯋꯣ ꯑꯗꯨꯃꯥꯏꯟ ꯇꯧꯋꯣ ꯍꯥꯗ ꯑꯗꯨ ꯈꯛꯇ ꯇꯧꯔ ꯂꯩꯕ ꯃꯤꯅꯦꯕ ꯃꯣꯏꯗꯤ
ꯑꯥ
ꯃꯣꯏ ꯄꯋꯥꯔ ꯂꯩꯗꯦꯕ ꯃꯣꯏꯗꯣ
ꯎꯝ
ꯑꯗꯣ ꯅꯣꯏꯒꯤ ꯑꯦꯟ ꯁꯤ ꯁꯤ ꯒꯤꯗꯨ ꯀꯃꯥꯏꯟ ꯇꯧꯔꯦ ꯀꯃꯥꯏꯟ ꯇꯧꯔ ꯀꯃꯥꯏꯟ ꯇꯧꯔ ꯂꯩꯔꯦ ꯍꯥꯏꯕ꯭ꯔꯥ ꯑꯉꯥꯥ ꯑꯉꯥ ꯍꯌꯦꯡꯅ ꯂꯥꯁ ꯗꯦꯠ ꯑꯣꯏꯕ꯭ꯔꯥ
ꯍꯣꯏ ꯄ꯭ꯔꯤ ꯄꯤ ꯄ꯭ꯔꯤ ꯔꯤꯀ꯭ꯔꯨꯠꯃꯦꯟꯒꯤꯗꯤ ꯍꯌꯦꯡꯅ ꯂꯥꯁ ꯗꯦꯠ ꯇꯥꯈ꯭ꯔꯦ ꯑꯗꯨ ꯗꯦꯠ ꯁꯤꯛꯁꯇꯤꯟ ꯒꯨꯝꯕꯗ ꯑ ꯔꯤꯀ꯭ꯔꯨꯏꯠꯃꯦꯟ ꯑꯁꯦꯡꯕꯒꯤ ꯔꯤꯀ꯭ꯔꯨꯏꯠꯃꯦꯟ ꯀꯣ
ꯍꯣꯏ ꯍꯣꯏ
ꯑꯗꯨ ꯇꯧ ꯇꯧꯋꯦ ꯍꯥꯏꯌꯦꯅꯦ ꯇꯧꯒꯅꯤ ꯍꯥꯏꯌꯦꯕ ꯑꯗꯨ ꯑꯗꯨꯒꯤꯗꯃꯛ ꯑ ꯄ꯭ꯔꯤ ꯔꯤꯀ꯭ꯔꯨꯏꯠꯃꯦꯟ ꯄꯤꯕ ꯃꯣꯢꯅ ꯀꯣ ꯍꯌꯦꯡꯅ ꯂꯥꯁ ꯗꯦꯠ ꯇꯥꯔꯦ ꯑꯗꯨ ꯑ ꯗꯦꯠ ꯑ ꯁꯤꯛꯁꯇꯤꯟ ꯂꯥꯛꯇꯕ ꯀꯥꯟꯗ ꯄ꯭ꯔꯤꯄꯦꯔꯦꯁꯟ ꯒꯨꯝꯕꯁꯨ ꯇꯧꯋꯣ ꯍꯥꯏꯌꯦꯕ ꯃꯣꯏꯅ
ꯑꯣ ꯃꯤ ꯀ꯭ꯌꯥꯒꯨꯝꯕ ꯂꯥꯛꯄ꯭ꯔꯥꯗꯣ ꯃꯤ ꯅꯣꯏ ꯅꯣꯏ ꯍꯧꯖꯤꯛꯀꯥꯟ ꯇꯧ ꯑ ꯀ꯭ꯔꯤꯝꯃꯦꯟ ꯌꯥꯎꯕꯗꯣ
ꯃꯤ ꯇ꯭ꯔꯥ ꯑ ꯀꯨꯟ ꯀꯨꯟ ꯀꯨꯟꯃꯉꯥ ꯁꯨꯒꯦꯔꯅꯦ ꯑꯁ ꯁꯨꯔꯝꯅꯤꯗ ꯑꯗꯨꯗꯤ ꯀꯨꯟꯃꯉꯥ ꯍꯦꯟꯗꯤ ꯍꯦꯟꯅꯔꯝꯃꯅꯤꯗ ꯑꯦ ꯍꯦꯟꯒꯅꯤꯗ ꯀꯨꯟ ꯃꯉꯥꯗꯤ ꯑꯩꯗꯤ ꯆꯞ ꯆꯥꯗꯤ ꯈꯪꯗꯤ ꯈꯪꯗꯦ
ꯑꯗꯨꯗꯤ ꯃꯤ ꯌꯥꯝꯗꯦꯅ ꯂꯣꯏꯅ ꯂꯣꯏꯅꯃꯛ ꯂꯧꯕꯁꯨ ꯌꯥꯏꯍꯦ
ꯈꯪꯗꯦ ꯑꯗꯨꯏ ꯔꯤꯀ꯭ꯔꯨ ꯑ ꯍꯧ ꯍꯧꯖꯤꯛꯗꯤ ꯃꯤ ꯂꯣꯏꯅ ꯂꯥꯛꯇꯦꯕ
ꯑꯣ ꯑꯣꯏ
ꯐꯣꯝ ꯁꯕꯃꯤꯠ ꯇꯧꯕ ꯃꯤꯁꯤꯡ ꯁꯦꯀꯣ
ꯍꯣꯏ ꯍꯣ
ꯑꯗꯨ ꯔꯤꯀ꯭ꯔꯨꯏꯃꯦꯟ ꯃꯇꯝꯗꯗꯤ ꯑ ꯐꯣꯝꯗꯤ ꯐꯤꯐ ꯇꯤꯒꯨꯝꯕ ꯂꯧꯋꯦ ꯍꯥꯏꯅꯦ ꯂꯣꯏ ꯂꯣꯏꯁ ꯐꯣꯝ ꯂꯧꯕꯗꯣ
ꯑꯗꯨꯗꯤ ꯅꯣꯏꯕꯨꯗꯤ ꯑꯗꯨꯝ ꯁꯥꯔ ꯑꯦ ꯁꯥꯔꯂꯩ ꯁꯔꯂꯦꯛ ꯇꯧꯒꯗꯧꯕ ꯃꯥꯟꯅꯦꯅꯦ
ꯑꯁ ꯈꯪꯗꯦꯗ ꯍꯥꯏꯁꯨ ꯍꯥꯏꯗꯦꯗ ꯌꯥꯝ ꯂꯨꯌꯦꯗ ꯋꯥꯁꯨ ꯋꯥꯏ ꯊꯕꯛꯁꯨ ꯑ ꯑꯦꯛꯁꯔꯁꯥꯏꯖꯁꯨ ꯃꯣꯏꯅ ꯄꯤꯔꯤꯁꯦ
ꯔꯤꯀ꯭ꯔꯨꯏꯠꯃꯦꯟꯗ ꯌꯧꯕ ꯃꯤꯕꯨ ꯂꯧꯗ꯭ꯔꯗꯤ ꯃꯣꯏ ꯀꯅꯥꯕꯨ ꯂꯧꯒꯦꯔꯍꯦ
ꯑꯁ ꯑꯍꯩꯕ ꯃꯤꯕꯨ ꯂꯧꯅꯤꯗ ꯔꯤꯀ꯭ꯔꯨꯏꯠꯃꯦꯟꯗ ꯌꯧꯔꯒ ꯍꯥꯏꯇ꯭ꯔꯗꯤ ꯀ꯭ꯔꯝ ꯃꯥꯏꯅ ꯂꯧꯒꯦꯔꯅꯦ ꯃꯣꯏꯁꯨ
ꯑꯗꯨ ꯔꯤꯀꯨꯢꯃꯦꯟꯗ ꯌꯧꯕ ꯃꯤꯗꯤ ꯈꯔ ꯍꯥꯏꯁꯨ ꯍꯥꯏꯕ ꯏꯟꯇꯔꯦꯁꯁꯨ ꯂꯩꯕ ꯃꯤꯅ ꯁꯨ ꯂꯥꯛꯑꯝꯃꯅꯤ ꯑꯩꯅ ꯑꯥ ꯂꯥꯛꯇꯕ ꯈꯣꯏꯗꯤ ꯑꯩꯁꯨ ꯊꯧꯁꯥꯄꯤꯗꯕꯤꯒ ꯂꯥꯛꯇꯕ ꯑꯣꯏꯔꯕꯅꯤ ꯑꯗꯨ ꯉꯥꯅꯨ ꯂꯧꯔ ꯀꯩꯗ ꯄꯨꯡ ꯀꯌꯥꯗ ꯍꯧꯋꯦ ꯑꯗꯣ ꯑꯌꯨꯛꯀꯤꯗꯣ
ꯄꯨꯡ ꯇꯔꯨꯛꯗ ꯍꯩꯒꯅꯤ ꯑꯗꯨꯒ ꯑꯥ ꯂꯣꯏ ꯂꯣꯏꯕꯗꯤ ꯑꯥ ꯄꯨꯡ ꯆꯞ ꯆꯥꯗꯤ ꯂꯩꯇꯦ ꯑꯗꯨ ꯏꯟꯇ꯭ꯔꯣꯗꯛꯁꯟꯒꯨꯝꯕ ꯑꯗꯨ ꯑꯩꯈꯣꯏꯅ ꯇꯧꯕ ꯊꯥꯕꯛ ꯂꯣꯏꯈ꯭ꯔꯗꯤ ꯑꯗꯨ ꯂꯣꯏꯕꯗꯤ ꯄꯨꯡ
ꯅꯥꯏꯟ ꯊꯥꯔꯇꯤ
ꯅꯠꯇꯦ ꯅꯥꯏꯟ ꯑꯃꯔꯥꯗꯤ ꯅꯥꯏꯟ ꯊꯥꯔꯇꯤ ꯑꯗꯨ ꯑꯃ ꯑꯃꯔꯗꯤ ꯅꯩ ꯑꯥ ꯇꯔꯥꯗꯀꯣ ꯑꯗꯨꯝ ꯂꯣꯏꯁꯤꯟꯕꯅꯤ ꯍꯌꯦꯡꯗꯤ ꯃꯣꯏꯅ ꯍꯥꯏꯁꯦ ꯍꯌꯦꯡꯗꯤ ꯑꯥ ꯍꯌꯦꯡꯗꯤ ꯑꯥ ꯄꯨꯡ ꯀꯩꯅꯣ ꯄꯨꯡꯗꯤ ꯑꯥ ꯍꯥꯏꯕ ꯌꯥꯗꯦ ꯑꯗꯨ ꯄꯨꯡ ꯑꯃꯥ ꯑꯅꯤ ꯑꯃꯥ ꯑꯅꯤ ꯁꯨꯒꯦꯔ ꯈꯪꯗꯦ ꯑꯗꯨ ꯑꯗꯨ ꯀꯥꯟꯗ ꯂꯥꯛꯕ ꯂꯥꯛ ꯂꯥꯛ ꯀꯦꯔꯥ ꯍꯥꯏꯅ ꯈꯜꯂꯒ ꯂꯩꯗ ꯃꯣꯏꯅ ꯇꯥꯂꯦꯟ ꯍꯟꯁꯨ ꯇꯧꯅꯤ ꯍꯥꯏꯅꯦ ꯍꯌꯦꯡꯒꯤ
ꯅꯪ ꯀꯔꯤ ꯇꯧ ꯑꯣ ꯑꯗꯨꯒꯨꯝꯕ ꯌꯥꯝ ꯗꯔꯀꯥꯔꯁꯨ ꯌꯥꯝ ꯂꯩꯕꯅꯤ ꯅꯪ ꯀꯔꯤ ꯇꯧꯔꯨꯅꯤ ꯑꯗꯨꯗꯤ
ꯑꯁ ꯈꯪꯗꯦꯗ ꯀꯔꯤ ꯇꯧꯔꯤꯁꯤꯔꯥ ꯍꯥꯏꯔ ꯈꯟꯔꯒ ꯂꯩꯌꯦ ꯑꯗꯨ ꯀ꯭ꯔꯤ ꯇꯧꯔꯗꯤ ꯅꯨꯡꯉꯥꯏꯒꯦꯔꯥ ꯍꯥꯏ
ꯑꯗꯨꯒꯨꯝꯕꯗꯣ ꯀꯣ ꯑꯗꯨꯒꯤ ꯑꯦꯟ꯬ꯁꯤꯁꯤ ꯕꯗꯤ ꯑꯗꯨꯒꯨꯝꯕ ꯇꯦꯂꯦꯅ ꯍꯦꯟꯗꯣ
ꯎꯝ
ꯌꯥꯝ ꯃꯔꯨ ꯑꯣꯏꯕꯅꯤꯍꯦ ꯅꯣꯏ ꯑꯁꯤꯗ ꯑꯗꯨꯗ ꯌꯧꯔꯒ ꯑꯃꯨꯛ ꯅꯣꯏ ꯄ꯭ꯔꯣꯒ꯭ꯔꯥꯝꯒꯨꯝꯕꯁꯨ ꯆꯠꯀꯅꯤꯕ ꯑꯗꯨ ꯃꯇꯝꯗ ꯎꯝ ꯌꯨꯅꯤꯠ ꯌꯨꯅꯤꯠꯗꯒꯤ ꯇꯦꯂꯦꯟ ꯍꯟꯒꯨꯝꯕ ꯇꯧꯒꯗꯧꯅꯦꯕ ꯑꯗꯨꯅ ꯕꯣ ꯏꯝꯄꯣꯔꯇꯦꯟ ꯑꯗꯨꯒꯨꯝꯕꯗ ꯌꯧꯔꯗꯤ ꯁꯥꯔꯇꯤꯐꯤꯀꯦꯠꯁꯨ ꯐꯖꯕ ꯐꯪꯒꯗꯧꯕꯅꯦ
ꯎꯝ
ꯅꯪ ꯀ꯭ꯔꯤ ꯇꯧꯒꯦꯔꯥ ꯑꯗꯣ
ꯈꯪꯗꯦꯗ ꯀ꯭ꯔꯤ ꯇꯧꯒꯦꯔꯥ
ꯕꯣꯜ ꯇꯧꯔꯣꯅ ꯑꯗꯣ ꯕꯣꯜꯒꯤ ꯁ꯭ꯀꯤꯜ ꯈꯔ
ꯑꯁ ꯀꯗꯥꯢꯗꯒꯤ ꯕꯣꯜ ꯕꯣꯜ ꯕꯣꯜꯗꯤ ꯍꯧꯖꯤꯛꯀꯥꯟꯗꯤ ꯖꯥꯛꯒꯂꯤꯡꯁꯨ ꯇꯧꯕ ꯍꯩꯇ꯭ꯔꯦꯗ
ꯑꯗꯨ ꯑꯗꯨꯗꯤ ꯅꯪ ꯀ꯭ꯔꯤꯁ ꯑꯗꯨ
ꯇꯧꯗꯤ ꯀꯝꯄꯜꯁ꯭ꯔꯤꯗꯤ ꯇꯧꯗꯤ ꯇꯧꯅꯤ ꯑꯗꯨ ꯂꯥꯏ ꯂꯥꯏꯕ ꯇꯧꯒꯅꯤ ꯍꯥꯏꯅ ꯈꯜꯂꯒ ꯂꯩꯌꯦꯗ ꯌꯥꯝ ꯂꯨꯗ꯭ꯔꯁꯨ ꯌꯥꯝ ꯌꯨꯅꯤꯛ ꯑꯣꯏꯗ꯭ꯔꯁꯨ
ꯑꯗꯨ ꯑꯗꯨ ꯅꯠꯇ꯭ꯔꯗꯤ ꯅꯪ ꯀꯔꯤ ꯇꯧ ꯍꯥꯏꯕ꯭ꯔꯥꯅꯦ
ꯑꯗꯨ
ꯑꯗꯨꯅ ꯐꯒꯗꯧ ꯃꯥꯜꯅꯦ ꯑꯗꯨ ꯈꯔ ꯑꯗꯨꯝ ꯌꯥꯝꯗꯁꯨ ꯈꯔ ꯅꯪꯅ ꯍꯥꯏꯕꯗꯨ ꯑꯗꯨꯝ ꯇꯧꯕꯤꯈ꯭ꯔꯣꯅ
ꯇꯧꯗꯤ ꯇꯧꯅꯤ ꯑꯗꯨ ꯍꯩꯁ ꯀ꯭ꯔꯤ ꯇꯧꯁꯤꯔꯣ ꯈꯪꯗꯦꯗ ꯇꯧꯗꯤ ꯇꯧꯅꯤ ꯑꯗꯨ ꯍꯧꯖꯤꯛꯗꯤ ꯑꯁꯤ ꯇꯧꯅꯤ ꯍꯥꯏꯅ ꯍꯥꯏꯕ ꯌꯗ ꯌꯥꯗꯦꯕ ꯑꯩ ꯈꯟꯔꯥꯒ ꯂꯩꯑꯦꯕ ꯍꯧꯖꯤꯛꯁꯨ
ꯐꯖꯅ ꯇꯧꯍꯦ ꯐꯖꯅ ꯇꯧꯒꯗꯧꯕꯅꯤ ꯍꯧꯖꯤꯛꯇꯒꯤ ꯂꯣꯏ ꯍꯧꯔꯕꯅꯤ ꯃꯣꯏ ꯂꯣꯏ ꯌꯦꯡꯂꯕꯅꯤ ꯃꯣꯏ ꯑꯁꯤꯅ ꯍꯥꯏꯒꯗꯧ ꯃꯥꯜꯂꯦ ꯑꯁꯤꯅ ꯍꯥꯏꯌꯦ ꯍꯥꯏꯕꯗꯣ ꯑꯗꯨꯝꯕꯗꯣ ꯂꯣꯏ ꯌꯦꯡꯅꯕꯅꯦ
ꯍꯣꯏ ꯄꯣꯏꯇ꯭ꯔꯤꯒꯨꯝꯕ ꯑꯃ ꯔꯤꯁꯥꯏꯠ ꯇꯧꯒꯦꯔ ꯇꯧꯕꯅ ꯅꯨꯡꯉꯥꯏꯒꯦꯔꯥ ꯅꯠꯇ꯭ꯔꯗꯤ ꯏꯁꯩꯒꯨꯝꯕ
ꯅꯪ ꯏꯁꯩ ꯍꯥꯏꯕ꯭ꯔꯥꯅꯦ ꯏꯪꯁ ꯏꯪꯂꯤꯁꯀꯤ ꯏꯁꯩꯒꯨꯝꯕ
ꯏꯪꯂꯤꯁꯀꯤ ꯏꯁꯩꯒꯨꯝꯕ ꯑꯥꯢꯁ ꯂꯞ ꯁꯣꯡꯒꯨꯝꯕꯗꯤ ꯑꯗꯨꯝ ꯍꯥꯏꯕꯅꯤꯗ ꯑꯗꯨ
ꯑꯗꯨ ꯅꯪ ꯑꯩ ꯁꯥꯔꯠ ꯏꯁꯩ ꯁꯛꯀꯗꯧꯕꯁꯨ
ꯅꯪꯒꯤ ꯅꯪ ꯅꯪꯅ ꯄꯥꯏꯒꯗꯧꯕ ꯏꯟꯁꯇ꯭ꯔꯨꯃꯦꯟꯒꯨꯝꯕꯗꯤ ꯅꯪꯅ ꯄꯨꯔꯛꯀꯗꯧꯕꯅꯦ ꯅꯠꯇ꯭ꯔꯣ
ꯍꯣꯏ ꯆꯨꯝꯃꯦ ꯑꯗꯨ ꯏꯟꯁꯇ꯭ꯔꯨꯃꯦꯟꯒꯨꯝꯕ ꯌꯧꯗ꯭ꯔꯁꯨ ꯁꯥꯕ ꯌꯥꯟ ꯌꯥꯔꯣꯏꯗ꯭ꯔꯣꯅꯦ ꯌꯥ ꯌꯥꯗꯤ ꯌꯥꯅꯤ
ꯌꯥꯕ ꯌꯥꯔꯝꯕꯁꯨ ꯌꯥꯏ ꯑꯗꯨ ꯐꯖꯗ꯭ꯔꯗꯤ ꯅꯪ ꯃꯨꯛ ꯂꯨꯒꯥꯅꯤ ꯍꯥꯏꯕꯅꯤꯗ
ꯎꯝ
ꯕꯣꯜ ꯕꯦꯁ ꯑꯣꯏꯒꯗꯧ ꯃꯥꯜꯂꯦ ꯕꯣꯜ ꯅꯪꯅ ꯈꯔ ꯍꯥꯏꯕ ꯆꯠ ꯆꯠ ꯆꯠ ꯇꯧꯕꯤꯈ꯭ꯔꯣ ꯅ ꯀꯩꯅꯣ